ꯍꯂꯣ
ꯍꯂꯣ
ꯀꯔꯤ ꯇꯧꯔꯤꯅꯣ
ꯆ ꯈꯥꯏ ꯈꯥꯏꯔꯀꯁꯨ ꯂꯒꯦꯔꯗꯃ ꯅꯣꯏꯁꯨ ꯐꯣꯟꯟ ꯇꯣꯅꯠꯇ꯭ꯔꯣꯕ
ꯀꯦꯕ
ꯂꯣꯏꯁꯨ ꯐꯣꯟ ꯇꯔ ꯅꯠꯇ꯭ꯔꯣ
ꯀꯅꯥꯅ ꯑꯣ ꯃꯁ ꯑꯃꯛ ꯀꯣꯊꯔ ꯍꯥꯏꯕꯨ
ꯑꯆꯥ ꯀꯕ ꯅꯅꯥꯅ ꯑꯣꯛꯁꯥꯐ ꯀꯅꯦꯕ ꯅꯉꯥ
ꯑꯦ ꯃꯣꯏꯅ ꯍꯪꯉꯦꯅꯦ ꯑꯗꯨꯝ ꯑꯣꯞꯁꯥ ꯑꯃ ꯄꯨꯔꯥ ꯄꯤꯌꯅꯦ ꯑꯗꯣ ꯑꯩꯉꯣꯟꯗ ꯄꯩꯁꯥ ꯌꯥꯝ ꯂꯩꯕ ꯑꯩꯉꯣꯟꯗ ꯦꯝ ꯂꯩꯦꯕꯦ ꯇꯥꯏ ꯀ ꯌꯥꯖꯠꯖ ꯋꯥꯔ ꯋꯥꯅꯤꯅꯦ
ꯌꯥ ꯃꯅ ꯃ ꯄꯦꯃꯤ ꯇ ꯂꯩ ꯀꯕꯔ ꯌꯥꯔꯒꯣ ꯑꯦꯁ ꯇꯕꯥ ꯄꯩꯁꯥꯗꯨꯀꯣ ꯃꯃꯜꯗꯣ ꯑꯦꯛꯖꯦꯛ ꯍꯥꯏꯗꯁꯤ ꯅꯪ ꯑꯦꯛꯁꯇ꯭ꯔꯥ ꯍꯥꯏꯕꯤꯀꯗꯣ ꯑꯩꯅ ꯄ꯭ꯔꯣꯐꯤꯟ
ꯏꯁꯃꯣꯣꯛ ꯄꯣꯛꯗꯨ ꯄꯦꯀꯦꯠ ꯑꯅꯤ ꯃꯂꯦ ꯄꯦꯀꯦꯠ ꯑꯅꯤ ꯏꯄꯥ ꯀꯦ ꯑꯃꯃ ꯆ ꯀꯔ ꯆꯃꯜꯅꯥꯗ ꯑꯗꯨꯒ ꯎ ꯃꯣꯔꯣꯛꯀꯨꯝꯕ ꯉꯥꯔꯤ ꯑꯃ ꯀ ꯀꯅꯦ
ꯑꯟꯑꯣꯗꯤꯕꯜ ꯀꯣꯄ ꯃꯣꯏ ꯌꯨꯝꯁ ꯆꯥꯃꯤꯟꯅꯁꯤꯗꯤ ꯍꯥꯏꯗꯤ ꯍꯥꯏꯕ ꯅꯠꯇ꯭ꯔꯒ ꯃꯣꯏꯅ ꯆꯥꯅꯩꯕ ꯑꯃꯨꯛ
ꯑꯦ ꯈꯔꯤꯗ ꯆꯂꯒ ꯆꯃꯤꯅꯅꯥꯏꯔꯅ ꯋꯥꯕꯅꯦ
ꯆꯠꯅꯤ ꯇꯥꯏ
ꯃꯤꯒ ꯆꯥꯃꯤꯟꯅꯗꯦ ꯑꯩꯗꯤ ꯍꯥꯏꯅꯗꯦꯗ
ꯆꯥꯛ ꯆꯠꯀꯅꯤꯗꯔꯄꯁꯤ ꯀꯧꯅꯤꯗ ꯂꯥꯛꯑꯣ ꯅꯉꯣꯏ
ꯪ ꯆꯂꯅꯗ
ꯁꯤ ꯍꯣꯏ ꯅꯪ ꯆꯠꯄ ꯅꯨꯃꯤꯠꯇꯗ ꯅꯪ ꯂꯥꯛꯄ ꯅꯨꯃꯤꯠꯇ ꯍꯡ ꯂꯥꯛꯄ ꯀꯥꯟꯗ ꯅꯪ ꯆꯠꯂꯑꯣ ꯅꯪ ꯃꯁꯥ ꯇꯤꯒꯗꯧꯅꯤ ꯑꯩꯈꯣꯏ ꯐꯣꯛꯄꯦꯔꯣꯏꯅꯤ
ꯑꯟꯑꯣꯗꯤꯕꯜ ꯑꯩꯗꯤ ꯄꯤꯔꯣꯏꯗ ꯄꯣꯔꯗꯔ ꯑꯣꯗꯔ ꯄꯣꯔꯗꯔ ꯕꯨꯛ ꯇꯧꯔꯒ ꯊꯥꯕꯤꯈꯅꯤꯗ
ꯁꯞ ꯄꯌꯅꯦ ꯃꯦꯀ
ꯑꯦ ꯄꯣꯇꯔ ꯕꯨꯛ ꯇꯧꯕ ꯀꯔꯤꯔꯣ ꯑꯗꯨ ꯗꯤꯁꯇꯦꯟꯁꯁꯨ ꯌꯥꯝ ꯐꯔꯦ ꯅꯠꯇ꯭ꯔꯗꯤ ꯂꯨꯄꯥ ꯆꯥꯝꯃꯁꯨ ꯁꯨꯨꯔꯣꯏꯗꯅꯤ
ꯅꯒꯤ ꯁꯤꯗ ꯑꯗꯨ ꯃꯥꯜꯂ ꯇꯧ ꯃꯥꯜꯂꯦ ꯚꯥꯏ ꯌꯥꯝ ꯀꯩꯅꯣ ꯇꯧꯕ ꯐꯝꯅꯤꯅꯦ ꯚꯥꯏ ꯂꯝꯕꯤꯤꯡꯁ ꯌꯥꯝ ꯃꯣꯠꯂꯒ ꯁꯟꯒꯤ ꯊꯤ ꯑꯃ ꯇ ꯃꯐꯝꯅꯦ ꯚꯏ ꯀꯤ ꯊꯆꯥ ꯎꯕꯔ ꯐꯣꯂ ꯂꯩꯇꯦ ꯄꯁꯤꯗ
ꯁꯤꯗꯤ ꯑꯦꯔꯤꯌꯥꯁ ꯑꯣꯏ ꯃꯂꯒ ꯑꯩꯈꯣꯏ ꯃꯅꯤꯄꯨꯔꯅ
ꯅ ꯑꯗꯨꯨ ꯃꯥ ꯅ ꯌ ꯃ ꯌꯥꯝ ꯂꯩ ꯑꯗꯨ ꯌꯥꯔꯦ ꯌꯥꯝꯦꯝ ꯀꯩꯅꯣ ꯇꯕꯨꯣ ꯅ ꯀꯩꯅꯣ ꯅꯣꯏ ꯂꯩꯐꯝ ꯐꯪꯐꯝꯣꯟꯗꯨ ꯇꯉꯣꯟ ꯑꯅꯥꯇꯩꯩꯕ ꯂꯋꯥꯣꯏ ꯇꯥꯀꯤꯦꯕꯒ
ꯎꯝ
ꯂꯝꯕꯤ ꯃꯨ ꯂ ꯐꯖꯅ ꯁꯦꯝꯗꯦ ꯌꯥꯝ ꯃꯣꯠꯂꯒ ꯂꯩꯕ ꯃꯐꯝ ꯑꯣꯏꯈꯤꯕꯅꯦ ꯃꯗꯨꯒꯤ ꯑꯩꯈꯣꯏꯅꯁꯨ ꯑꯩꯅ ꯑꯩꯈꯣꯏ ꯂꯩꯕꯐꯝꯗꯨꯗꯅ ꯄꯩꯁꯥ ꯈꯔ ꯄꯥꯏꯕꯅꯤ ꯑꯩꯣꯏ ꯂꯩ ꯃꯥꯜꯂꯦ ꯌꯨꯝꯗꯤ ꯂꯣꯏ ꯐꯖꯔꯦ ꯀꯁꯨ ꯋꯥꯗꯦꯀꯣ
ꯑꯟꯑꯣꯗꯤꯕꯜ
ꯁ ꯑꯩꯈꯣꯏꯅ ꯁꯤꯗꯩ ꯊꯣꯛꯈ꯭ꯔꯗꯤ ꯌꯥꯗꯦꯕ
ꯑꯁ ꯀꯟꯅ ꯅꯣꯡꯆꯨꯔ ꯂꯩꯔ‌ꯦ ꯍꯧꯖꯤꯐꯥꯎꯁꯨ
ꯐꯂꯥꯏꯠꯇ ꯃꯦꯅꯤ ꯗꯤꯂꯦ ꯇꯣꯔꯗꯤ ꯃ‌ꯣꯏ ꯇꯧꯔꯅꯦ
ꯊ꯭ꯔꯤ ꯑꯥꯋꯔꯁ ꯑꯃ ꯗꯤꯂꯦ ꯇꯧꯔꯦ ꯀꯣꯝꯄꯦꯟꯁꯦꯁꯟ ꯍꯞ ꯄꯥꯏꯕ ꯌꯥꯏ
ꯇꯣꯛꯀꯅꯤ
ꯅꯠꯇꯦ ꯑꯦꯛꯁꯇ꯭ꯔꯥ ꯃꯣꯏꯅ ꯄꯩꯁꯥꯅ ꯄꯤꯒꯔꯥ ꯅꯠꯇ꯭ꯔꯒ ꯃꯤꯜꯁ ꯑꯣꯏꯅ ꯄꯤꯒꯔꯥ ꯑꯩꯈꯣꯏ ꯑꯣꯞꯁꯟ ꯂꯥꯛꯀꯅꯦꯕ
ꯅꯤꯜꯁꯔꯗꯤꯞ ꯆꯥꯎ ꯃꯩꯔꯣ
ꯑꯣ ꯂꯗ‌ꯦ
ꯑꯆꯥ ꯑꯆꯥ ꯑꯆꯥ ꯑ
ꯎꯝ ꯑꯗꯨꯕꯨ ꯊ꯭ꯔꯤ ꯑꯥꯋꯥꯔꯁ ꯁꯨꯗ꯭ꯔꯗꯤ ꯀꯣꯝꯄꯦꯟꯁꯦꯁꯟ ꯐꯪꯗꯦꯕ
ꯁ‌ꯣ ꯁꯤꯚꯦꯟ ꯅꯒ ꯅꯍꯟ ꯇꯧꯗꯒꯀ‌ꯣ ꯁꯚꯦꯟꯅꯦꯀ‌ꯣ
ꯁꯕꯦꯟ ꯑꯦꯝꯗꯤ
ꯄꯂꯥꯏꯠ ꯇꯤꯛꯀꯦꯠꯀꯤꯔꯥ
ꯁꯕꯦꯟ ꯀꯦꯕ
ꯍ‌ꯣ
ꯅꯠꯇ‌ꯦ ꯐꯥꯏꯚ ꯄꯣꯏꯟ ꯁꯚꯦꯟ
ꯑꯣ ꯑꯣ ꯐꯒꯤ
ꯗꯥꯎꯈꯅ ꯐꯪꯕꯅꯤ ꯀꯗꯩ ꯐꯥꯏꯚ ꯄꯣꯏꯟꯠ ꯁꯚꯦꯟꯒꯤ ꯅꯠꯇ꯭ꯔꯗꯤ ꯑꯩꯒꯤ ꯐꯣꯟꯗ ꯗꯤꯁꯀꯥꯎꯟ ꯂꯥꯛꯄ ꯃꯥꯜꯂꯦ ꯂꯨꯄꯥ ꯆꯥꯛꯍꯨꯝ ꯆꯥꯝꯃꯔꯤ ꯑꯃ
ꯎꯝ ꯍꯣꯏ ꯅꯪ ꯁꯤ ꯆꯪꯉꯛꯀꯥꯟꯗ ꯃꯊꯪ ꯆꯠꯀꯔ
ꯃꯊꯟ ꯆꯠꯀꯅꯤ
ꯑꯦ ꯅꯆꯥ ꯅꯆꯥꯠꯂꯣ ꯆꯦꯡꯖ ꯉꯝꯕꯤꯔꯣ ꯌꯥꯝ ꯆꯥꯎ ꯆꯥꯎꯔꯔꯣ ꯅ ꯅꯣꯏ ꯐ꯭ꯂꯥꯏꯠ ꯏꯁꯇꯦꯁꯟꯗꯨꯗ
ꯇꯔꯃꯤꯅꯦꯜ ꯋꯥꯟꯗ ꯑꯥ ꯄꯨꯕꯤꯔꯨꯔꯗꯤ ꯎꯕꯔ ꯕꯨꯛ ꯇꯧ ꯀꯥꯟꯗ ꯃꯣꯏꯕꯨ ꯍꯥꯏꯕꯤꯌꯨ ꯃꯣꯏ ꯄꯨꯕꯤꯔꯅꯤꯅ ꯑꯗꯨꯕꯨ ꯏꯆꯦꯅ ꯅ‌ꯣꯡ ꯀꯟꯅ ꯆꯨꯔꯗꯤ ꯍꯣꯔꯦꯟ ꯂꯝꯕꯤ ꯐ꯭ꯂꯠ ꯕ꯭ꯂꯣꯀꯦꯖ ꯑꯃ ꯂꯥꯛ ꯂꯥꯛꯄ ꯆꯥꯟꯁ ꯂꯩꯅꯀ‌ꯣ ꯑꯗꯨꯒꯤ ꯈꯔ ꯉꯟꯅ ꯆꯠꯂ ꯌ‌ꯦꯡ ꯅ ꯄꯨꯡ ꯚꯥꯔ‌ꯣ ꯑꯃꯗꯩ ꯆꯠꯈꯔ‌ꯣ
ꯐꯔꯤꯟꯁꯤ ꯖꯃꯜ ꯂꯩꯇꯦ ꯑꯔꯥ ꯌꯥꯝ ꯃꯤ ꯃꯦꯇ꯭ꯔꯣ
ꯑꯦ ꯗꯥꯏꯔꯦꯛ ꯃꯦꯇ꯭ꯔꯣ ꯆꯠꯈꯤꯔ‌ꯣ ꯍꯧꯖꯤꯟ ꯃꯇꯝꯗ ꯉꯥꯏꯈ‌ꯣ ꯑꯩꯅ ꯑꯩꯒꯤ ꯐꯝꯗ‌ꯣ ꯁꯤꯗꯒꯤ ꯐꯤꯐ ꯐꯤꯐꯇꯤꯟ ꯃꯤꯟꯅꯤꯠꯁ ꯁꯨꯝꯃꯥꯏ ꯇ꯭ꯔ ꯈꯛꯇꯅꯤꯗ
ꯇꯗꯨꯕꯏ ꯃꯦꯇ꯭ꯔꯣ ꯆꯠꯄꯅꯤ ꯄꯩꯁꯥꯗꯤ ꯐꯖꯅ ꯁꯦꯐ ꯇꯧꯅꯕꯨ
ꯃꯦꯇ꯭ꯔꯣ ꯀꯥꯔꯗ ꯂꯩꯈ꯭ꯔꯗꯤ ꯄꯩꯁꯥ ꯑꯗꯨꯝ ꯁꯦꯞ ꯇꯧꯋꯦꯗꯣ
ꯁꯨ ꯃꯣꯇꯔ‌ꯣ ꯀꯥꯔꯠꯇꯤ ꯂꯩꯗ ꯑꯩꯁꯨ
ꯅꯁꯨ ꯍꯥꯟꯅ ꯗꯦꯜꯂꯤ ꯂꯩꯕ ꯀꯥꯟꯗ ꯃꯦꯇ꯭ꯔꯣ ꯀꯠ ꯂꯩꯕꯅꯦ ꯑꯗ ꯗ‌ꯦꯜꯂꯤꯗꯤ ꯆꯠꯈ꯭ꯔꯦꯅ ꯃꯦꯇ꯭ꯔꯣꯒꯗꯤ ꯀꯔꯤ ꯀꯔꯤ ꯗꯔꯀꯥꯔ ꯂꯩ ꯍꯨꯟꯗꯣꯛꯈ꯭ꯔꯦ
ꯑꯣꯁ ꯗꯔꯀꯥ ꯇꯥꯗ ꯁꯤꯗ ꯑꯗꯨꯅ ꯄꯩꯁꯥ ꯇꯣꯡ ꯆꯠꯄꯅ‌ꯦ ꯍꯦꯟꯅ ꯍꯣꯡꯅꯀ‌ꯣ
ꯎꯝ
ꯃꯥꯟꯗꯤ ꯈꯣꯏ ꯗꯦꯕꯤꯅꯦ ꯃꯦꯇ꯭ꯔꯣ ꯆꯠꯂꯣ ꯆꯠꯂꯣ ꯍꯥꯏꯔ ꯆꯠꯄ ꯍꯩꯇꯔꯒ ꯇꯧ ꯂꯩ
ꯃꯦꯇ꯭ꯔꯣꯗꯤ ꯂꯨꯄꯥ ꯇꯥꯔꯥ ꯆꯠꯄ ꯌꯥꯕꯗꯣ ꯎꯕꯔꯗꯤ ꯂꯨꯄꯥ ꯆꯥꯝꯉꯥ ꯑꯃꯨꯛ ꯏꯁꯄ‌ꯦꯟ ꯇꯧꯔꯅꯤꯗ
ꯈꯣꯏꯁꯨ ꯃꯠꯇ꯭ꯔꯣ ꯑꯃ ꯆꯠꯇꯅꯤ ꯑꯩꯈꯣꯏ ꯖꯒꯥꯗꯤ ꯀꯤꯁꯟꯒꯔ ꯑꯃ ꯀꯣꯏꯕ ꯁꯛꯀꯅꯤ ꯑꯃꯃ ꯑꯗꯨꯝ ꯇꯧꯔꯔꯤ
ꯎꯝ ꯍꯣꯏ ꯑꯗꯨ ꯍꯧꯖꯤꯛ ꯍꯧꯖꯤꯛꯐꯥꯎꯁꯨ ꯃꯦꯇ꯭ꯔꯣ ꯏꯁꯇꯦꯁꯟ ꯂꯩꯇꯦꯅꯤꯅ ꯑꯗꯨꯋꯥꯏꯁꯦ
ꯑꯣ ꯇ ꯗꯔꯦꯛ ꯐꯔꯦꯁ ꯁꯈꯅꯤꯗ
ꯃꯨꯡ ꯃꯃꯟ ꯌꯥꯝ ꯆꯥꯔꯖ ꯇꯧꯔꯤꯅꯦ ꯃꯣꯏꯗꯤ ꯂꯨꯄꯥ ꯆꯥꯃ ꯃꯅꯦ ꯑꯩꯈꯣꯏ ꯑꯩꯅ ꯑꯩꯅ ꯑꯩꯅ ꯐꯝꯗꯤ ꯄꯣ ꯆꯆꯅꯤꯡꯉꯥꯏꯗ
ꯇ ꯃꯤꯇ꯭ꯔꯅ ꯆꯠꯇꯕꯤꯅꯦ ꯗꯦꯜꯂꯤꯗ ꯃꯤꯇ꯭ꯔ ꯋꯥꯂꯥ ꯇꯧꯗꯕꯤ ꯁꯤ ꯃꯨꯝꯕꯥꯏꯗ ꯄꯨꯔ ꯃꯤꯤꯇ꯭ꯔ ꯅꯠꯇꯅꯤꯕꯒꯣ
ꯑꯩꯣꯏ ꯑꯦꯛꯁꯇ꯭ꯔ ꯆꯥꯖ ꯍꯥꯏꯦꯅꯤ ꯄꯦꯃꯦꯟ ꯋꯥꯃ
ꯅꯪꯖꯣꯟꯅꯤ ꯑꯗꯨ ꯆꯠꯂꯦ ꯑꯗꯨꯣ ꯇ꯭ꯔꯥꯐꯤꯛ ꯃꯩꯝꯅꯗꯤ ꯃꯤꯇꯔꯗꯤ ꯑꯗꯨꯝ ꯀꯥꯔꯥ ꯂꯩꯅꯦꯕ
ꯌꯦ
ꯑꯝꯒꯤ ꯃꯊꯛꯇ
ꯔꯗꯤ ꯇꯥꯡ ꯍꯦꯜꯂꯗꯤ ꯑꯩꯈꯣꯏꯅ ꯍꯦꯟꯅ ꯄꯤꯗꯧꯕ
ꯃꯤꯇꯔꯗꯨ ꯑꯩꯈꯣꯏ ꯆꯠꯄ ꯀꯥꯟꯗ ꯑꯗꯨ ꯃꯤꯇꯔ ꯃꯤꯇꯔ ꯕꯣꯛꯁꯨ ꯑꯩꯈꯣꯏꯕꯨ ꯑꯗꯨꯝ ꯑꯩꯈꯣꯏ ꯑꯗꯨꯝ ꯎꯑꯕꯀꯣ
ꯎꯝ
ꯑꯗꯨ ꯇ꯭ꯔꯥꯐꯤꯛ ꯃꯩ ꯑꯃꯗꯤ ꯄꯩꯁꯥ ꯈꯔ ꯈꯔ ꯀꯥꯏꯑꯕ ꯑꯗꯨꯪ
ꯩꯅ ꯃꯤꯇꯔ ꯌꯥꯝꯃꯗꯤ ꯄꯩꯁꯥ ꯍꯥꯏꯅ ꯄꯤꯕ ꯅꯠꯇ꯭ꯔꯥ ꯃꯤꯇꯔ ꯂꯤꯁ ꯇꯧꯅ ꯍꯥꯏꯁ ꯇ
ꯑꯗꯨ ꯃꯤꯇꯔꯗꯨ ꯖꯤꯔꯣꯗꯒꯤꯩ ꯍꯧꯅꯦꯕ ꯅꯪ ꯍꯦꯛ ꯆꯪꯈ꯭ꯔꯦꯕ ꯀꯥꯟꯗꯪ ꯖꯤꯔꯣꯗꯒꯤꯩ ꯍꯧꯔꯒ ꯑꯗꯨꯝ ꯆ ꯆꯠꯂꯒ ꯅꯪ ꯅꯪꯒꯤ ꯗꯦꯁꯇꯤꯅꯦꯁꯟ ꯐꯥꯎ ꯀꯗꯥꯏ ꯆꯠꯔꯥ ꯑꯗꯨꯐꯥꯎ ꯆꯠꯄꯗ ꯃꯤꯇꯔ ꯀꯌꯥ ꯆꯠꯈ꯭ꯔꯕ ꯑꯗꯨꯒꯤ ꯑꯗꯨꯒꯤ ꯄ꯭ꯔꯥꯏꯁ ꯃꯇꯨꯡ ꯑꯣꯏꯅ ꯅꯪꯒꯤ ꯄꯩꯁꯥꯁꯨ ꯀꯛꯑꯅꯦꯕ
ꯑ ꯑꯗꯨ ꯂꯥꯏ ꯇ꯭ꯔꯥꯐꯤꯛꯀꯨꯝꯕꯗꯁꯨ ꯇꯞ ꯇꯧꯔ ꯒꯥꯔꯤ ꯆꯠꯠꯇꯔꯣꯏꯕꯣ ꯑꯗꯨ ꯄꯣꯠꯁꯨ ꯃꯤꯇꯔ ꯀꯥꯎꯟ ꯃꯤꯇꯔ ꯀꯥꯎꯟ ꯇꯧꯒꯦ ꯑꯗꯨꯗꯁꯨ
ꯑꯗꯨ ꯃꯤꯇꯔ ꯀꯔꯝꯗ ꯇꯥꯏꯝ ꯇꯥꯏꯝ ꯇꯥꯏꯝ ꯇꯤꯛꯁ ꯇꯧꯔꯗꯤ ꯃꯤꯇꯔꯁꯨ ꯇꯤꯛꯁ ꯇꯧꯋꯦꯕ
ꯑꯆꯥ
ꯑꯗꯨꯒꯤ ꯇ꯭ꯔꯥꯐꯤꯛ ꯌꯥꯝꯕꯩꯒꯤ ꯔꯠꯇꯣ ꯍꯦꯛꯇ ꯄꯥꯏꯗꯕꯅꯦꯕ ꯑꯩꯈꯣꯏꯅ ꯂꯝꯕꯤ ꯈꯪꯕ ꯈꯪꯅꯗꯤꯕꯨ
ꯎꯗ ꯃꯣꯏꯁꯨ ꯁꯤꯁꯤꯡ ꯅ ꯂꯝ ꯂꯝ ꯄꯥꯏ ꯃꯣꯏ ꯀ
ꯑꯗꯨ ꯐꯥꯔꯁ ꯆꯠꯄ ꯃꯤ ꯍꯩꯇꯕ ꯃꯤꯗꯨꯗ ꯑꯗꯨꯃꯥꯏꯅ ꯐꯨꯜꯗ ꯇꯧꯕꯅꯦꯕ ꯑꯗꯨ ꯂꯝꯕꯤ ꯑꯃ ꯅꯪ ꯈꯪꯈ꯭ꯔꯗꯤ ꯈꯕꯤ ꯈꯪꯈ꯭ꯔꯗꯤ ꯅꯪꯅ ꯁꯣꯔꯠꯀꯥꯠꯅ ꯈꯛꯇꯗꯤ ꯄꯨꯅꯤꯡꯕ꯭ꯔꯥ ꯗ꯭ꯔꯥꯏꯚꯔ ꯑꯩꯈꯣꯏ ꯍꯥꯏꯕꯤꯅꯤ ꯑꯗꯨ ꯃꯣꯏꯅ ꯑꯗꯨꯝ ꯄꯨꯅꯤ ꯃꯣꯏ ꯗꯤꯅꯥꯏ ꯇꯧꯗꯣꯏꯅꯤ ꯑ ꯁꯤ ꯂꯝꯕꯤ ꯆꯠꯂꯨꯔꯣꯏꯦꯨꯝꯕꯗ ꯆꯠ ꯆꯠꯂꯨꯔꯦꯗꯤ ꯗꯥꯔꯛ ꯀꯦꯟꯁꯦꯜ ꯇꯧꯔꯅꯤ ꯑ ꯆꯠꯂꯨꯔꯣꯏ ꯍꯅ
ꯁꯪꯕꯩꯔꯃꯣꯁꯨ
ꯑꯗꯨꯗꯨ ꯆꯁꯦ ꯃꯨꯅꯤꯔꯀꯥꯗꯒꯤ ꯀꯤꯁꯥꯟꯒꯔ ꯐꯥꯎ ꯑꯃ ꯆꯠꯂꯤꯅ ꯑꯗꯣ ꯃꯥꯥꯏ ꯑꯣꯏꯗꯤ ꯅꯪꯒꯤ ꯃꯤꯇꯔꯗꯨ ꯐꯥꯔꯁ ꯏꯁꯇꯥꯔꯇꯤꯡꯗ ꯅꯪꯅ ꯗꯤꯁꯇꯦꯟꯁ ꯁꯤꯗꯒꯤ ꯈꯔ ꯉꯊ ꯆꯠꯀꯅꯤ ꯑꯗꯨ ꯇ꯭ꯋꯦꯟꯇꯤ ꯁꯕꯦꯟ ꯔꯨꯄꯤꯁꯇꯒꯤ ꯏꯁꯇꯥꯔꯠ ꯇꯧꯕꯅꯦꯕ ꯃꯤꯇꯔꯗꯨꯣ
ꯎꯝ
ꯑꯗꯨꯣ ꯅꯪꯅ ꯀꯤꯁꯥꯟ ꯒꯥꯗꯤ ꯃꯣꯅꯤ ꯀꯥꯐꯧ ꯑꯃꯗꯤ ꯊꯥꯔꯇꯤ ꯔꯨꯄꯤꯁꯁꯨ ꯁꯨꯨꯔꯦ ꯃꯥꯜꯂꯦꯗ ꯃꯤꯇꯆ ꯃꯗꯨꯣ
ꯎꯝ ꯎꯝ ꯚꯥꯏ ꯎꯝ ꯎꯝ
ꯑꯁ ꯕꯤꯠ ꯂꯩꯇꯦꯀꯣ ꯁꯤ ꯁꯃꯣꯟ ꯂꯣꯡ ꯅꯣꯡ ꯅꯣꯡ ꯅꯣꯡ ꯆꯨꯕ ꯍꯧꯖꯤꯛ ꯈꯔ ꯌꯥꯏꯕ ꯅꯨꯡꯁꯤꯠꯇꯅ ꯀꯟꯕꯒꯤꯀꯣ
ꯂꯝꯕꯤ ꯏꯁꯤꯡꯅ ꯐꯨꯜ ꯂꯩꯈꯤꯕꯁꯨ ꯍꯧꯁꯨ
ꯑꯩꯈꯣꯏ ꯑꯩꯈꯣꯏ ꯁꯤ ꯑꯩꯅ ꯂꯩꯕ ꯖꯒꯥ ꯑꯣꯏꯗꯤ ꯏꯁꯤꯡꯗꯤ ꯑꯗꯨꯝꯃꯗꯤ ꯂꯩꯇꯦ ꯑꯗꯨꯕꯨ ꯃꯦꯟ ꯃꯦꯟ ꯁꯤꯇꯤꯁꯃ ꯗꯣ
ꯎꯝ
ꯑꯗꯨ ꯃꯥꯒꯤ ꯄꯨ ꯐ꯭ꯂꯗꯦꯗ ꯑꯣꯏꯔꯒ ꯎꯝꯕꯤ ꯇꯥꯕ ꯀꯥꯏꯕ ꯀꯔꯤ ꯀꯔꯤ ꯇꯥꯔ ꯂꯩꯦꯒ
ꯐꯥꯎ ꯐꯥꯏ ꯅꯪ ꯈꯪꯗꯕ
ꯑꯩꯈꯣꯏ ꯃꯐꯝꯗꯤ ꯈꯔ ꯁꯤꯒꯤ ꯃꯅꯥꯛꯇ ꯂꯩꯕꯅꯤꯅ ꯑꯗꯨꯒꯤ ꯏꯁꯤꯡ ꯑꯗꯨ ꯃꯈꯔ ꯄꯥꯏꯠ ꯂꯥꯏꯟ ꯂꯩ ꯄ ꯗꯔ ꯑꯦꯁꯄꯣꯁ
ꯀꯣꯏꯁꯨ ꯅꯪ ꯆ ꯈꯟꯕ ꯅꯪ ꯆꯒ ꯇꯧꯔ ꯆꯗꯦ ꯐ ꯁꯥꯎꯔꯦ ꯅꯪꯣꯏ ꯐꯨꯡꯕ꯭ꯔꯣ ꯃ ꯊꯣꯅꯤꯕꯣ ꯃꯁꯥꯅꯣ ꯍ ꯂ ꯂꯣꯏꯗꯗꯨ ꯕꯤꯁꯤꯗ꯭ꯔꯣꯚꯥꯏ
ꯎꯝ ꯀꯔꯤ ꯎꯄꯥ ꯂꯌꯦꯟ ꯉꯟꯅ ꯊꯣꯛꯇꯔꯗꯤ ꯑꯣꯔ ꯏꯟ ꯏꯟ ꯀꯦꯁ ꯑꯩꯒꯤ ꯂꯝꯕꯤ ꯑꯃ ꯕ꯭ꯂꯣꯀꯦꯁ ꯂꯩꯔꯗꯤ ꯑꯩ ꯀꯔꯤ ꯇꯧꯔꯒꯦ ꯔꯅꯤ
ꯕ
ꯀ꯭ꯂ꯭ꯂꯞ ꯆꯒꯦ ꯅꯅꯤ ꯍꯣꯔꯦꯟ ꯂꯁ ꯐ꯭ꯂꯥꯏꯠ ꯑꯩꯒꯤ ꯐ꯭ꯂꯥꯏꯠꯇꯣ ꯃꯤꯁ ꯇꯧꯈꯗꯤ ꯂꯣꯏꯔꯦꯅꯤ ꯑꯗꯨ ꯂꯤꯁꯤꯡ ꯑꯍꯨꯝ ꯃ ꯄꯤꯔꯒ ꯑꯃꯨꯛꯒ ꯁꯦꯀꯦꯟ ꯐ꯭ꯂꯥꯏꯠ ꯕꯨꯛ ꯇꯧꯕ ꯇꯏꯅꯦ
ꯅꯪ ꯆꯦꯈꯗꯤ ꯈꯪꯉ ꯅꯪ ꯀ꯭ꯔꯤ ꯊꯣꯛꯛꯇꯣꯅꯦ ꯑꯗꯨꯒ
ꯈꯪꯉꯗ
ꯗ꯭ꯔ ꯃꯔ ꯊꯣꯛ ꯀꯌ ꯇ
ꯉꯁꯥꯏꯒꯤ ꯏꯃꯨꯡꯗ ꯍꯥꯏꯕꯗꯧ ꯈꯔꯔꯃꯤ ꯃꯤ ꯑꯊꯒ ꯍꯥꯏꯖꯔꯗꯤ ꯌꯥꯔꯗꯤ
ꯅꯥꯟꯅꯦ ꯑꯩ ꯍꯣꯏ ꯑꯩꯃ ꯄꯥꯟꯊꯣꯛꯇ꯭ꯔꯤꯉꯩꯗꯤ
ꯑꯗꯨ ꯃꯣꯏ ꯊꯕꯛꯇꯤ ꯇꯧꯕꯤꯔꯗꯤꯀꯣ ꯅꯍꯥꯟꯗꯤ ꯍꯥꯏꯕꯤꯈ꯭ꯔꯕꯅꯤꯗꯥ ꯍꯦꯛ ꯇꯧꯕꯤꯈꯣꯏꯅꯣ
ꯑꯗꯨ ꯃ ꯌꯥꯎꯀꯣ ꯍꯔꯤ ꯈꯦ ꯅꯪꯒꯤ
ꯇꯥꯎꯗ ꯒꯔꯦ ꯅ ꯖꯤꯅꯤꯟ ꯍꯣꯏꯅꯥ ꯈꯔ ꯍꯧꯖꯤꯛꯀꯥꯟ ꯖꯤꯅꯦ ꯀꯅꯥꯁꯨ ꯅꯨꯡꯉꯥꯏ ꯅꯨꯡꯉꯥꯏꯅ ꯂꯩꯕ ꯂꯩꯇ꯭ꯔꯦꯗ
ꯕꯤꯛ ꯃꯅꯤ ꯏꯁ ꯑꯣꯜ ꯗꯔꯇꯤ ꯅꯠꯇꯔꯣ
ꯑꯗꯨꯃ ꯉꯇꯅꯤꯅꯣ ꯀꯗꯥꯏꯗꯒꯤꯒꯦ ꯅꯪ ꯅꯪꯒꯤ ꯅꯪ ꯊꯕꯛ ꯐꯖꯕ ꯇꯧꯋꯔꯁꯨ ꯅꯪ ꯄꯨꯂꯞ ꯌꯥꯡꯈꯩ ꯑꯃꯅ ꯅꯪ ꯀꯔꯤ ꯇꯧꯊꯣꯛꯄ ꯉꯝꯈꯤꯔꯅꯤ
ꯌꯥꯡꯈꯩꯗꯤ ꯌꯥꯝꯃꯦꯗꯕ
ꯑꯩꯈꯣꯏ ꯑꯩꯈꯣꯏ ꯑꯩꯈꯣꯏꯗꯃꯛ ꯌꯥꯝꯃꯦꯣꯅꯤ ꯅꯪ ꯐꯦꯃꯤꯂꯤ ꯂꯩꯈ꯭ꯔꯦꯅ ꯅꯪ ꯌꯥꯡꯈꯩꯅꯈ꯭ꯔꯔ ꯌꯨꯝꯁꯤ ꯁꯦꯝꯕꯁꯨ ꯃꯣꯏ ꯅꯪ ꯆꯍꯤ ꯀꯌꯥ ꯊꯕꯛ ꯇꯧꯤꯔꯣ ꯅꯪ ꯃꯆꯥꯈꯣꯏ ꯀꯔꯝꯍ ꯍꯥꯏꯅꯤꯡꯉꯤ ꯀꯌꯥ ꯑꯃ ꯌꯦꯡꯕꯤꯅꯤ ꯅꯪ ꯅꯁꯥꯏ ꯌꯨꯝ ꯀꯔꯤꯅ ꯁꯥꯒꯅꯤ
ꯑ ꯑꯩꯈꯣꯏ ꯊꯕꯛ ꯇꯧꯅ ꯑꯩꯈꯣꯏ ꯌꯨꯝ ꯃꯤꯐꯝ ꯃꯤ ꯂꯩꯕꯒ ꯁꯇꯔꯤ ꯇ꯭ꯋꯦꯟꯇꯤ ꯉꯥ ꯆꯥꯂꯣꯏꯔ ꯍꯤꯡꯉ ꯂꯩꯕꯗꯨ ꯈ꯭ꯔꯦꯔꯅꯤꯁ ꯃꯦꯅꯦꯁ ꯇ ꯉ ꯃꯗꯅꯤ ꯐꯥꯕ
ꯃ ꯃ ꯃꯣꯏ ꯃꯣꯏꯒꯤ ꯗꯤꯄꯦꯟꯗꯦꯟ ꯃꯣꯏꯒꯤ ꯌꯦꯡꯉꯒ ꯀꯩ ꯇꯧꯔꯅꯣ ꯃꯁꯥ ꯌꯦꯡꯉꯅ ꯃꯁꯥꯅ
ꯦꯅꯦ ꯍꯥꯏꯗꯤ ꯅꯝꯕꯗ ꯀ ꯀ ꯅꯝꯕ ꯑꯗꯨꯗꯤ ꯐꯥꯎꯗꯤ ꯅꯨꯡꯉꯥꯏꯔ ꯑꯗꯨꯃꯥꯏꯅ ꯈꯜꯂꯤ ꯅꯦꯛꯁ ꯇꯥꯏꯝ ꯑꯩꯈꯣꯏ ꯑꯁꯦꯡꯕ ꯍꯧꯀꯥꯟꯗꯦ ꯈꯪꯉꯅꯤ ꯑꯗꯨꯅ
ꯉꯥ ꯃ ꯂꯩꯁꯨ ꯅꯨꯡꯉꯥꯏ ꯅꯨꯡꯉꯥꯏꯅ ꯉꯥꯡꯃ ꯂꯩꯌꯦ ꯌꯥꯝꯅ ꯐ ꯄꯨꯔꯥ ꯏꯁꯇ꯭ꯔꯒꯜ ꯇꯧꯔꯒ ꯅꯣꯏ ꯄꯨꯟꯁꯤꯗꯨ ꯃꯈꯩ ꯑꯗꯨ ꯃꯁꯥꯒꯤ ꯊꯕꯛꯇ ꯗꯦꯗꯤꯀꯦꯠ ꯇꯔꯒ ꯄꯤꯗ꯭ꯔꯗꯤ ꯅ ꯑꯃ ꯇꯣꯛꯈꯩꯔꯗꯤ ꯑꯗꯨꯝ ꯂꯣꯏꯔꯛꯏꯅꯤ ꯑꯗꯨ
ꯄꯨꯟꯁꯤ ꯍꯤꯡꯕ ꯑꯗꯨꯒ ꯁꯕꯥꯏ ꯇꯧꯕ ꯑꯗꯨꯒꯏ ꯗꯤꯐ꯭ꯔꯦꯟꯁ ꯍꯧꯖꯤꯛ ꯁꯐꯥꯏꯕ ꯑꯃꯗ ꯂꯩꯔꯤ ꯄꯩꯁꯥ ꯌꯥꯝ ꯐꯪ ꯂꯩꯔꯤꯅꯤꯗ ꯁꯤꯟꯄꯤꯗ ꯇꯨꯝꯈ꯭ꯔꯕꯅꯦ ꯈꯔ ꯈꯥꯏꯕꯤ ꯈꯔꯥ ꯇꯨꯝꯈ꯭ꯔꯕꯖꯥꯅꯤ ꯅꯪ ꯀꯣ ꯅꯪ ꯀꯣꯜ ꯇ ꯀꯅꯤ ꯑꯗꯨ ꯇꯧꯣ
ꯀꯔꯤ ꯃꯥꯎꯧꯗꯔ ꯀꯔꯤꯁꯨ ꯈꯨꯝꯒꯔꯦꯅꯦꯉꯣ
ꯁꯥꯏꯅꯅꯤ ꯀꯔꯤ ꯈꯨꯝꯕꯪ ꯉꯁꯥꯏ ꯅꯣꯔꯕꯥꯜ ꯈꯨꯝꯕꯒꯨꯝ ꯑꯗꯨꯝ ꯊ ꯑꯗꯨꯝ ꯁꯦꯝ ꯁꯥꯏꯅꯅꯤ ꯈꯃꯗꯣ ꯑꯗꯨꯝ ꯈꯨꯝ ꯌꯥꯎꯗ ꯎꯈ꯭ꯔꯦꯅꯤ
ꯍꯣꯏꯅꯦ ꯁꯤꯃꯛ ꯀꯨꯏꯅ ꯈꯨꯃꯔ ꯂꯩꯔꯅꯦ ꯆꯂ ꯁꯦꯝ ꯇꯣꯄꯤꯛ ꯃ ꯎ
ꯏꯁ ꯀꯥꯏꯗꯗꯦ ꯑꯦꯃ ꯁꯔꯝꯁꯤꯗꯤ
ꯎꯝ ꯊꯝꯕꯤ
ꯇꯨꯝꯍꯨ ꯌꯥꯔꯗ꯭ꯔꯥ ꯇꯨꯝꯃꯨꯅꯀꯣꯚꯕꯥ ꯑꯃꯨꯛ ꯇꯨꯝꯔ ꯃꯣꯏ ꯍꯧꯒꯠꯄ ꯈꯪꯗ꯭ꯔꯒ ꯇꯨꯝꯊꯣꯛꯈꯤꯅꯤꯀꯣ
ꯔꯝ ꯄꯨꯡ ꯏꯂꯕꯦꯟ ꯑꯩ ꯄꯨꯡ ꯀꯌꯥ ꯗꯈꯔꯥ ꯐꯥꯏꯚ ꯊꯥꯔꯇꯤ ꯁꯤꯛꯁ ꯃꯥꯗ ꯇꯨꯝꯈ꯭ꯔꯕꯅꯦ ꯉꯔꯪ
ꯑ
ꯑꯗꯨꯨꯝ ꯑꯗꯨ ꯄꯨꯡ ꯕꯥꯔꯣ ꯇꯥꯒꯦ ꯇꯧꯔꯗ ꯍꯧꯒꯠꯂꯦ ꯑꯗꯨꯒ ꯆꯞ ꯆꯥꯊꯣꯛꯈ꯭ꯔꯦ ꯑꯗꯨ ꯏꯗꯤ ꯆꯨꯝꯕꯨꯗꯣꯡꯁꯦ ꯉꯁꯥꯏ ꯍꯋꯥꯠꯂꯛꯑꯦ ꯄꯨꯡ ꯁꯤꯛꯁ ꯊꯥꯔꯇꯤꯒꯨꯝ ꯑꯃꯗ